ꯎꯝ ꯍꯜꯂꯣ
ꯍꯜꯂꯣ
ꯍꯜꯂꯣ ꯍꯜꯂꯣ ꯇꯥꯕ꯭ꯔꯣ ꯇꯥꯏ ꯇꯥꯏ
ꯀꯩꯗꯧꯔꯝꯃꯤꯅꯣ
ꯑꯩ ꯉꯥꯏꯍꯥꯛ ꯁꯤꯄꯝꯕꯅꯦ ꯏꯇ ꯍꯧꯁꯨ ꯋꯥꯔꯤ ꯁꯥꯟꯅꯗꯕ ꯀꯨꯏꯔꯦ ꯍꯥꯏꯗꯅ ꯀꯃꯥꯏ ꯀꯃꯥꯏ ꯇꯧꯔꯤꯅ ꯐꯣꯟ ꯇꯧꯔꯛꯄꯅꯤꯅꯦ
ꯆꯥꯏꯁꯤꯡꯗꯤ ꯎꯨꯅꯔꯕꯣ
ꯆꯥꯛ ꯏꯁꯤꯡ ꯊꯣꯡꯕꯗꯤ ꯂꯣꯏꯔꯦ ꯎꯅꯗ꯭ꯔꯤ ꯉꯥꯏꯍꯥꯛ ꯂꯩꯔꯒ ꯎꯅꯔꯅꯤ ꯏꯇꯥꯎꯒ ꯏꯇꯥꯎꯒ ꯋꯥꯔꯤ ꯁꯥꯟꯅꯕꯅ ꯂꯣꯏꯔꯒ ꯑꯗꯣ ꯅꯪꯗꯤ ꯆꯥꯛ ꯎꯅꯔꯕꯣ
ꯑꯥ ꯆꯥꯔꯦ ꯆꯥꯔꯦ ꯑꯩꯕꯨꯗꯤ ꯆꯥꯔꯦ
ꯑꯣ ꯀꯩ ꯌꯦꯟꯁꯥꯡ ꯆꯔꯕ
ꯉꯁꯤꯗꯤ ꯌꯦꯟ ꯆꯥꯥꯁꯦꯅ ꯌꯦꯟ ꯊꯣꯡꯉꯦ
ꯑꯣ ꯑꯩꯈꯣꯏꯗꯤ ꯑꯩꯈꯣꯏꯗꯤ ꯑꯍꯥꯎꯕꯒ ꯆꯥꯗꯕ ꯀꯨꯏꯔꯤꯅꯦ
ꯎꯝ
ꯇꯣ ꯑꯩꯗꯤ ꯃꯅꯤꯄꯨꯔꯗꯁꯨ ꯌꯥꯝ ꯂꯩꯔꯛꯇꯕꯅꯤꯅꯀꯣ
ꯑꯥ
ꯍꯧꯖꯤꯛ ꯂꯩꯕ ꯍꯧꯔꯛꯅꯤꯕ ꯆꯍꯤ ꯀꯨꯏꯗ꯭ꯔꯦꯕꯀꯣ ꯃꯄꯥꯟ ꯂꯝꯗ ꯑꯗꯨꯝ ꯂꯩꯔꯛꯄꯅꯤꯅ ꯃꯅꯤꯄꯨꯔꯒꯤ ꯀꯜꯆꯔ ꯑꯣꯏꯒꯦꯔꯥ ꯀꯜꯆꯔꯗꯤ ꯂꯥꯏꯔꯤ ꯑꯩꯈꯣꯏꯒꯤ ꯁꯣꯁꯥꯏꯇꯤ ꯑꯃꯗ ꯂꯩꯕꯗ ꯁꯤꯗꯗꯤ ꯁꯤꯗꯗꯤ ꯑꯩꯈꯣꯏꯒꯤ ꯃꯅꯤꯄꯨꯔꯗꯗꯤ ꯑꯗꯨꯝ ꯑꯩꯅ ꯃꯔꯛ ꯃꯔꯛꯇ ꯂꯥꯛꯄꯗ ꯊꯦꯡꯅꯩ ꯎꯅꯩ ꯍꯥꯏꯅꯩ ꯑꯗꯨꯃꯥꯏꯅ ꯍꯥꯏꯕꯗꯤ ꯂꯩꯀꯥꯏꯒꯤ ꯊꯧꯗꯣꯛ ꯋꯥꯊꯣꯛ ꯊꯣꯛꯄ ꯈꯣꯠꯄ ꯅꯠꯇ꯭ꯔꯒ ꯂꯩꯀꯥꯏꯒꯤ ꯑꯗꯨꯝ ꯂꯨꯍꯣꯡꯕ ꯑꯣꯏꯒꯦꯔꯥ ꯑꯩꯈꯣꯏꯒꯤ ꯁꯪꯒꯥꯕ ꯑꯣꯏꯒꯦꯔꯥ ꯑꯗꯨꯃꯥꯏꯅ
ꯎꯝ
ꯁꯤꯆꯦ ꯑꯗꯨꯝ ꯀꯧꯗꯕꯤꯗ ꯑꯗꯨꯝ ꯂꯥꯛꯎꯀꯣ ꯈꯣꯠꯂꯨꯀꯣ ꯑꯗꯨꯃꯥꯏꯅ ꯍꯥꯏꯗꯕꯤꯗ ꯑꯗꯨꯝ ꯂꯩꯀꯥꯏ ꯃꯤꯁꯤꯡꯁꯦ ꯑꯃꯃꯝ ꯑꯣꯏꯅ ꯈꯪꯅꯔꯕꯅꯤꯅꯀꯣ
ꯎꯥꯝ
ꯑꯗꯨꯃꯥꯏꯅ ꯂꯥꯛꯅꯩ ꯍꯥꯏꯌꯦꯕ ꯑꯗꯨ ꯆꯨꯝꯕ꯭ꯔꯣꯕ
ꯎꯝ ꯀꯩꯅꯣ ꯇꯧꯋꯦꯕꯀꯣ ꯑꯩꯈꯣꯏꯒꯤ ꯂꯩꯀꯥꯏ ꯑꯃꯗ ꯑꯩꯈꯣꯏꯒꯤ ꯀꯩ ꯍꯥꯏꯅꯤ ꯏꯆꯤꯟ ꯏꯅꯥꯎ ꯑꯣꯏꯇꯥꯔꯒꯗꯤ
ꯑꯝ
ꯑꯩꯈꯣꯏꯅ ꯕꯥꯔꯇꯣꯟꯁꯦ ꯇꯧꯅꯗꯦꯕꯀꯣ
ꯑꯥ
ꯑꯗꯨꯗꯨꯒ ꯑꯗꯨ ꯅꯠꯇꯕ ꯑꯇꯩ ꯂꯩꯀꯥꯏ ꯑꯣꯏꯇꯥꯔꯒꯁꯨ ꯑꯩꯈꯣꯏꯒꯤ ꯃꯔꯤ ꯈꯤꯇꯪ ꯂꯥꯞꯅꯕ ꯂꯩꯗꯅ ꯍꯥꯏꯗꯤ ꯏꯆꯤꯟꯅꯥ ꯏꯆꯤꯟ ꯏꯅꯥꯎ ꯅꯠꯇꯕ ꯂꯩꯗꯅ
ꯎꯝ ꯎꯝ
ꯑꯗꯨ ꯑꯗꯨꯒꯨꯝꯕꯗꯨꯗꯤ ꯕꯥꯔꯇꯣꯟ ꯂꯣꯏ ꯇꯧꯒꯅꯦꯕꯀꯣ
ꯎꯝ
ꯅꯠꯇ꯭ꯔꯗꯤ ꯂꯥꯛꯎ ꯌꯥꯔꯣꯏꯕ
ꯑꯣ
ꯑꯗꯣ ꯑꯗꯨꯃꯥꯏꯅ ꯈꯔ ꯂꯩꯌꯦ
ꯑꯣ ꯑꯩꯈꯣꯏꯒꯤ ꯑꯩꯅ ꯁꯤꯗ ꯂꯩꯔꯛꯄꯗꯗꯤ ꯑꯩꯈꯣꯏ ꯂꯩꯀꯥꯏ ꯃꯤꯑꯣꯏ ꯂꯣꯏ ꯕꯇꯣꯟꯗꯤ ꯂꯣꯏꯅ ꯇꯧꯅꯩ ꯇꯧꯅꯔꯒꯁꯨ ꯑꯣꯏ ꯑꯗꯨꯁꯨ ꯂꯩꯔꯦ ꯑꯗꯨꯒ ꯑꯩꯈꯣꯏꯒꯤ ꯁꯤ ꯂꯩꯀꯥꯏꯗꯗꯤ ꯃꯤꯁꯤꯡꯁꯦ ꯑꯌꯥꯝꯕ ꯂꯣꯏꯅ ꯁꯣꯁꯦꯜ ꯋꯔꯛ ꯑꯣꯏꯒꯦꯔꯥ ꯌꯨꯝ ꯌꯨꯝꯗ ꯑꯗꯨꯝ ꯂꯩꯅꯕꯅꯤꯅ ꯃꯤꯁꯤꯡꯁꯦ ꯄꯥꯛ ꯋꯥꯔꯤ ꯁꯥꯟꯅꯗꯦꯕ ꯑꯗꯨꯒ ꯑꯩꯈꯣꯏ ꯃꯅꯤꯄꯨꯔꯗ ꯑꯃꯨꯛ ꯑꯃꯨꯛꯀ ꯎꯝ ꯉꯥꯛꯇꯪ ꯎꯅꯕꯒꯤꯁꯨ ꯑꯗꯨꯝ ꯍꯣꯏ ꯎꯅꯕꯒꯤꯗꯤ ꯑꯗꯨꯝ ꯋꯥꯔꯤ ꯁꯥꯟꯅꯩ ꯑꯗꯨꯗꯤ ꯃꯤꯑꯣꯏ ꯃꯤꯑꯣꯏꯕꯒꯤ ꯍꯧꯅꯕꯅꯤꯅꯀꯣ
ꯑ
ꯑꯗꯨ ꯑꯣꯏꯔꯁꯨ ꯑꯩꯈꯣꯏ ꯃꯅꯤꯄꯨꯔꯁꯤꯅ ꯈꯤꯇꯪ ꯁꯣꯁꯦꯜ ꯁꯣꯁꯦꯂꯥꯏꯁ ꯑꯣꯏꯌꯦꯕ ꯍꯥꯏꯔꯨꯔꯒꯗꯤ ꯑꯁꯤꯗꯅ ꯑꯃꯨꯛ ꯑꯃꯨꯛꯀ ꯃꯣꯏꯒꯤ ꯁꯤꯗꯗꯤ ꯑꯌꯥꯝꯕ ꯒꯣꯔꯃꯦꯟ ꯊꯕꯛ ꯉꯥꯛꯇ ꯇꯧꯅꯕꯅꯤꯅꯀꯣ
ꯎꯝ
ꯑꯌꯥꯝꯕ ꯂꯣꯏꯅ ꯒꯣꯔꯃꯦꯟ ꯊꯕꯛ ꯉꯥꯛꯇ ꯇꯧꯅꯕꯅꯤꯅ ꯃꯣꯏ ꯑꯌꯥꯝꯕ ꯁꯦ ꯀꯩꯅꯣ ꯑꯥ ꯑꯩꯈꯣꯏ ꯂꯩꯀꯥꯏꯗ ꯂꯩꯔꯒꯁꯨ ꯑꯩꯈꯣꯏ ꯑꯁ ꯑꯁꯤ ꯃꯤꯁꯨ ꯑꯩꯈꯣꯏ ꯂꯩꯀꯥꯏꯗꯒꯤꯔꯣ ꯑꯩꯗꯤ ꯉꯁꯤꯒꯤꯗ ꯈꯪꯅꯤꯡꯉꯦ ꯀꯥꯏꯅ ꯑꯗꯨꯃꯥꯏꯅ ꯎ ꯑꯗꯨꯃꯥꯏꯅꯁꯨ ꯌꯥꯎꯋꯦꯕ ꯃꯔꯛ ꯃꯔꯛꯇ
ꯑꯣ ꯍꯣ ꯑꯣ
ꯑꯗꯨꯅ ꯎꯅꯔꯒꯗꯤ ꯎꯅꯔꯒꯗꯤ ꯑꯗꯨꯝ ꯋꯥꯔꯤ ꯁꯥꯟꯅꯕ ꯁꯥꯟꯅꯔꯒꯁꯨ ꯁꯤ ꯑꯥ ꯃꯅꯤꯄꯨꯔꯗꯗꯤ ꯂꯛꯑꯣ ꯀꯩꯅꯣ ꯕꯣꯔꯥ ꯆꯥꯔꯨꯁꯦ ꯁꯤꯡꯖꯨ ꯆꯥꯔꯨꯁꯦ ꯑꯗꯨꯃꯥꯏꯅ ꯑꯣꯏꯔꯒꯁꯨ ꯀꯣ
ꯑꯥ
ꯑꯗꯨꯃꯥꯏꯅ ꯃꯣꯏꯒꯤꯗꯤ ꯑꯌꯥꯝꯕ ꯑꯗꯨꯃꯛ ꯃꯄꯥꯟꯗ ꯆꯠꯂꯒ ꯆꯥꯗ꯭ꯔꯦ ꯌꯨꯝꯗ ꯑꯣꯏꯅ ꯑꯌꯥꯝꯕ ꯆꯠꯅꯩꯕ ꯑꯗꯨ ꯐꯗꯤ ꯐꯩꯅꯤ ꯑꯗꯨ ꯍꯛꯆꯥꯡ ꯍꯥꯏꯔꯨꯔꯒꯗꯤꯀꯣ ꯌꯨꯝꯒꯤ ꯌꯨꯝꯒꯤ ꯌꯨꯝꯒꯤ ꯀꯩꯅꯣ ꯑꯣꯏ ꯆꯥꯕ ꯈꯣꯠꯄꯁꯤꯅ ꯑꯗꯨꯅ ꯍꯛꯆꯥꯡ ꯐꯔꯤꯅꯤ ꯑꯩꯈꯣꯏ ꯃꯅꯤꯄꯨꯔꯗ ꯑꯃꯨꯛ ꯑꯃꯨꯛꯀ ꯀꯃꯥꯏꯅ ꯇꯧꯒꯦ ꯍꯥꯏꯕꯗ ꯊꯦꯡꯅꯔꯅꯤ ꯑ ꯑꯁ ꯉꯥꯛꯇꯪ ꯀꯣꯏꯗ ꯂꯥꯛꯑꯣ ꯀꯩꯅꯣ ꯀꯣꯐꯤ ꯑꯃ ꯆꯥꯔꯨꯁꯤ ꯆꯥ ꯑꯃ ꯊꯥꯛꯎꯁꯦ ꯅꯠꯇ꯭ꯔꯒ ꯀꯩ ꯕꯣꯔꯥ ꯆꯥꯔꯨꯁꯦ ꯂꯥꯛꯑꯣ ꯀꯥꯏꯅ ꯍꯥꯏꯕꯁꯦ
ꯑꯥ
ꯅꯨꯡꯗꯤ ꯅꯨꯡꯁꯤꯅꯕ ꯅꯨꯡꯁꯤꯅꯔꯒꯁꯨ ꯍꯛꯆꯥꯡ ꯁꯣꯛꯏꯗꯅ
ꯁꯣꯏ ꯁꯣꯏ ꯑꯗꯣ ꯑꯩꯈꯣꯏꯅ ꯍꯥꯏꯗꯤ ꯑꯩꯈꯣꯏꯅ ꯑꯗꯨꯃꯥꯏꯅ ꯊꯣꯛꯄꯁꯦ ꯅꯣꯡ ꯐꯥꯗꯣꯛꯅꯦꯕꯀꯣ ꯍꯥꯏꯗꯤ ꯑꯩꯈꯣꯏ ꯁ꯭ꯋꯥꯏꯗ ꯇꯧꯅꯩꯁꯦ ꯑ ꯅꯣꯡ ꯐꯥꯗꯣꯛꯀꯨꯝꯕ ꯁꯨꯝ ꯆꯥꯕ ꯆꯠꯄ ꯈꯣꯠꯄ ꯇꯧꯕꯅꯤꯅ ꯑꯗꯣ ꯍꯛꯆꯥꯡ ꯁꯣꯛꯄ ꯍꯥꯏꯁꯦ ꯑꯗꯨꯗ ꯌꯥꯝ ꯀꯟꯅ ꯈꯟꯖꯤꯟꯕꯁꯨ ꯌꯥꯗꯦ ꯌꯥꯗꯦ ꯍꯥꯏꯔꯗꯤ ꯀꯩꯒꯤꯅꯣ ꯍꯥꯏꯔ ꯀꯥꯟꯁꯤꯗ ꯑꯩꯈꯣꯏꯅ ꯕꯣꯔꯥ ꯆꯥꯎꯁꯤ ꯂꯥꯛꯑꯣ ꯑꯗꯒꯤ ꯑꯁꯥꯋꯥꯏ ꯆꯠꯂꯨꯁꯤ ꯈꯣꯠꯂꯩꯖꯤ ꯍꯥꯏꯁꯦ ꯑꯩꯈꯣꯏ ꯄꯨꯟꯕꯒꯤ ꯃꯇꯝ ꯑꯃ ꯐꯪꯉꯤꯅꯦꯕ ꯑꯗꯨꯒ ꯅꯪ ꯅꯪ ꯨꯁꯨ ꯃꯉꯥꯏꯔꯦ ꯅꯪꯁꯨ ꯑꯥꯗ ꯑꯗꯨꯝ ꯂꯩꯕꯅꯤꯅ ꯑꯩꯈꯣꯏꯒꯁꯨ ꯄꯥꯛ ꯄꯨꯟꯕ ꯐꯪꯗꯦ ꯑꯗꯣ ꯅꯪ ꯅꯣꯡ ꯐꯥꯗꯣꯛ ꯊꯣꯛꯂꯛꯄ ꯈꯣꯠꯂꯛꯄꯗ ꯄꯨꯟꯕ ꯐꯪꯗ꯭ꯔꯣ ꯑꯗꯨꯃꯥꯏꯅ ꯆꯧꯖꯤ ꯂꯥꯎꯍꯦ ꯈꯣꯠꯂꯨꯖꯤ ꯂꯥꯎꯍꯦ ꯍꯥꯏꯔ ꯀꯥꯟꯗ ꯑꯗꯨꯒꯨꯝꯕꯒꯤ ꯇꯥꯟꯖꯥ ꯑꯝꯖꯨ ꯂꯧꯕꯅꯤꯅ ꯑꯗꯨꯗꯨꯒ ꯍꯥꯏꯗꯤ ꯑꯥ ꯕꯣꯔꯥ ꯍꯣꯏ ꯕꯣꯔꯥ ꯍꯣꯇꯦꯜꯒꯤ ꯕꯣꯔꯥ ꯆꯥꯕꯖꯦ ꯍꯛꯆꯥꯡꯗꯗꯤ ꯌꯥꯝ ꯁꯣꯛꯑꯦ ꯁꯣꯛꯄꯗꯤꯀꯣ ꯑꯗꯨꯕꯨ ꯑꯗꯨꯗ ꯌꯥꯝ ꯀꯟꯅ ꯈꯟꯖꯟꯕꯖꯨ ꯌꯥꯗꯦ ꯍꯥꯏꯇꯥꯔꯦꯅꯦ ꯁꯦꯡꯅ ꯍꯥꯏ ꯀꯥꯟꯖꯤꯗ ꯍꯥꯏꯗꯤ ꯑꯩꯈꯣꯏꯅ ꯍꯣꯇꯦꯜꯗ ꯆꯥꯕꯖꯦ ꯈꯛ ꯅꯠꯇꯦꯕ ꯁꯣꯛꯏꯖꯦ ꯑꯩꯈꯣꯏꯅ ꯌꯨꯝꯗ ꯆꯥꯔꯤꯕ ꯊꯥꯎ ꯊꯨꯝ ꯑꯗꯒꯤ ꯂꯣꯏꯅ ꯆꯥꯔꯤ ꯃꯌꯥꯝ ꯂꯣꯏ ꯁꯣꯛꯏ ꯉꯥꯛꯇꯅꯦꯕ
ꯎꯝ ꯎꯝ
ꯑꯗꯨꯗꯨꯅ ꯆꯥꯕ ꯊꯛꯄꯗꯖꯨ ꯈꯔ ꯌꯦꯡꯉ ꯌꯦꯡꯉ ꯆꯥꯗꯕ ꯌꯥꯗꯦ ꯑꯗꯨꯅꯤ ꯇꯧꯔꯤꯕꯁꯦ
ꯇꯦꯛ
ꯀꯥꯟꯖꯦ ꯂꯥꯏꯅꯥ ꯇꯤꯟꯅꯥꯖꯦ ꯌꯥꯝꯅ ꯑꯩꯈꯣꯏꯒꯤ ꯀꯩꯍꯥꯏꯅꯤ ꯑꯀꯟ ꯑꯀꯟꯕ ꯂꯩꯅꯖꯨ ꯌꯥꯝ ꯅꯥꯅꯔꯦ
ꯎꯝ
ꯍꯟꯗꯤ ꯍꯥꯏꯗꯤ ꯕꯤ ꯈꯤꯇꯪ ꯑꯩꯈꯣꯏꯅ ꯆꯍꯤ ꯈꯤꯇꯪ ꯌꯥꯝꯈꯠꯂꯛꯄꯒ ꯀꯣ ꯆꯥꯔꯤꯕ ꯆꯤꯟꯖꯥꯛꯁꯤꯅ ꯃꯔꯝ ꯑꯣꯏꯔꯒ ꯕꯤ ꯄꯤ ꯂꯥꯛꯄ ꯁꯨꯒꯔ ꯋꯥꯡꯉꯛꯄ ꯁꯤꯒꯨꯝꯕꯖꯦ ꯌꯥꯝ ꯇꯧꯔꯦꯕ ꯑꯗꯨꯅ ꯕꯤꯄꯤ ꯕꯤꯄꯤ ꯅꯥꯒꯤꯕ ꯍꯥꯏꯖꯦ ꯃꯤ ꯑꯝꯗ ꯍꯌꯦꯡꯋꯥꯏ ꯃꯥ ꯀꯩꯝ ꯆꯥ ꯌꯥꯔꯣꯏꯗꯣꯏꯅꯤ ꯀꯩꯝ ꯇꯧ ꯌꯥꯔꯣꯏꯗꯣꯏꯅꯤ
ꯎꯝ
ꯑꯗꯨꯅꯦ ꯈꯪꯗꯦꯗꯥ ꯅꯣꯏꯖꯨ ꯑꯗꯨꯗ ꯆꯥꯕ ꯊꯛꯄꯗꯣ ꯌꯦꯡꯉ ꯌꯦꯡꯉ ꯆꯥꯎ ꯍꯧꯖꯤꯛꯀꯥꯟ ꯍꯧꯖꯤꯛꯀꯥꯟꯖꯦ ꯀꯩꯅꯣꯝ ꯇꯧꯔꯕꯅꯤ ꯆꯤꯟꯖꯥꯛ ꯀꯌꯥꯖꯤ ꯍꯥꯏꯗꯤ ꯆꯥꯕꯤ ꯑꯍꯥꯎꯕ ꯆꯥꯅꯤꯡꯉꯦꯅ ꯅꯨꯡꯇꯤꯒꯤ ꯑꯍꯥꯎꯕ ꯆꯥꯗꯅ ꯈꯣꯠꯇꯅ ꯇꯧꯕꯖꯦ ꯍꯛꯆꯥꯡ ꯁꯥꯖꯦꯟ ꯇꯧꯔꯒꯗꯤ ꯐꯕ ꯅꯠꯇ꯭ꯔꯒꯗꯤꯀꯣ ꯍꯛꯆꯥꯡ ꯁꯥꯖꯦꯟ ꯇꯧꯗ꯭ꯔꯒꯗꯤ ꯏꯁꯥꯗ ꯌꯥꯝ ꯁꯣꯛꯑꯦꯕ ꯁꯤꯖꯦ ꯑꯗꯨꯅꯅꯦ ꯑꯩꯈꯣꯏꯅ ꯈꯔ ꯈꯔ ꯆꯥ ꯇꯥꯔꯒꯖꯨ ꯑꯩꯈꯣꯏꯗꯤ ꯈꯔ ꯈꯔ ꯎꯝ ꯑꯥ ꯂꯝꯖꯦꯟ ꯈꯔ ꯈꯔ ꯆꯦꯜꯂꯦꯕ ꯑ ꯈꯪꯗꯦꯗ ꯒ꯭ꯌꯥꯟ ꯇꯥꯗꯦ ꯇꯧꯔꯤꯖꯦ ꯄꯨꯟꯁꯤꯖꯤꯗꯤ ꯁꯨꯝ ꯁꯨꯝ ꯇꯦꯟꯖꯜꯂꯛꯀꯅꯤ ꯆꯍꯤ ꯌꯥꯝꯃꯛꯏꯒꯩ ꯁꯨꯝ ꯁꯨꯝ ꯁꯤꯕꯒꯤ ꯆꯍꯤ ꯅꯛꯁꯜꯂꯛꯏꯅꯦꯕ
ꯍꯣꯏ ꯍꯣꯏ
ꯑꯗꯣ ꯑꯗꯨꯅ ꯈꯔ ꯀꯨꯏꯅ ꯍꯤꯡꯅꯕ ꯍꯥꯏꯇꯥꯔꯦꯅꯦꯀꯣ
ꯎꯝ ꯑꯗꯨꯝ ꯑꯩꯅ ꯁꯤ ꯍꯥꯏꯕꯗꯗꯤ ꯐꯠꯇꯕꯖꯨ ꯌꯥꯏ ꯑꯗꯣ ꯑꯩꯈꯣꯏ ꯅꯪꯅ ꯍꯧꯖꯤꯛ ꯍꯥꯏꯗ꯭ꯔꯣ ꯁꯤꯅꯕ ꯆꯍꯤꯖꯦ ꯑꯗꯨꯝ ꯅꯛꯁꯤꯜꯂꯛꯑꯕꯅꯤꯅ
ꯎꯝ
ꯑꯗꯣ ꯑꯩꯈꯣꯏꯖꯦ ꯁꯤꯅꯕꯒꯤ ꯆꯍꯤ ꯅꯛꯁꯜꯂꯛꯄꯁꯤꯗ ꯑꯩꯈꯣꯏꯖꯦ ꯑꯃꯨꯛꯀ ꯑꯩꯈꯣꯏ ꯕꯥꯔꯠꯗꯦ ꯑꯃꯨꯛ ꯄꯥꯡꯊꯣꯛꯏꯅꯤ ꯍꯔꯥꯎꯅ
ꯃꯥꯅꯦ ꯃꯥꯅꯦ ꯃꯥꯅꯦ
ꯑꯗꯨ ꯑꯗꯨꯅ ꯑꯩꯗꯤ ꯇꯁꯦꯡꯅ ꯍꯥꯏꯕꯗ ꯑꯩ ꯄꯨꯟꯁꯤꯒꯤ ꯑꯩꯒꯤ ꯕꯥꯔꯠꯗꯦꯖꯨ ꯎꯝ ꯍꯥꯏꯕꯗꯤ ꯌꯥꯝ ꯍꯔꯥꯎꯅ ꯍꯣꯏ ꯕꯥꯔꯠꯗꯦꯕꯨꯗꯤ ꯑꯗꯨꯝ ꯇꯧꯅꯩ ꯇꯧꯔꯒꯖꯨ ꯌꯥꯝ ꯄꯥꯛ ꯍꯔꯥꯎꯅ ꯇꯧꯕ ꯈꯣꯠꯄ ꯍꯥꯏꯕ ꯏꯁꯥꯗ ꯑꯗꯨꯝ, ꯀꯩꯅꯣꯝꯃ ꯍꯔꯥꯎꯕ ꯀꯩꯅꯣꯝꯃ ꯋꯥꯠꯄꯒꯤ ꯃꯑꯣꯡꯗꯀꯣ꯫ ꯑꯣꯏꯌꯦꯕ ꯍꯥꯏꯕ ꯑꯉꯥꯡꯀꯥꯟꯗꯒꯤ ꯑꯩꯈꯣꯏꯗ ꯑꯗꯨꯃꯥꯏꯅ ꯇꯥꯛꯂꯛꯇꯕꯅꯤꯅꯀꯣ,
ꯑ
ꯁꯤꯗꯗꯤ ꯁꯤꯗ ꯑꯣꯏꯒꯦꯔꯥ ꯑꯇꯣꯞꯄ ꯃꯤ ꯑꯣꯏꯒꯦꯔꯥ ꯑꯇꯣꯞꯄ, ꯐꯦꯃꯤꯂꯤꯗꯒꯤ ꯑꯣꯏꯒꯦꯔꯥ ꯃꯣꯏꯅꯗꯤ ꯕꯥꯔꯗꯦꯖꯤꯁ ꯑꯉꯥꯡꯒꯤ ꯕꯥꯔꯗꯦ ꯂꯥꯛꯑꯦ ꯈꯣꯠꯂꯦ ꯍꯥꯏꯗꯅ ꯒꯤꯐ ꯀ ꯄꯤꯗꯨꯅ ꯀꯦꯛꯀ ꯀꯛꯇꯅ ꯑꯗꯨꯒ ꯅꯃꯥꯟꯅꯕꯁꯤꯡꯒ ꯂꯣꯏꯅ ꯀꯧꯔꯨ ꯈꯣꯠꯂꯨ ꯆꯥꯛ ꯄꯤꯖꯧ ꯈꯣꯠꯂꯨ ꯍꯔꯥꯎ ꯍꯔꯥꯎ, ꯂꯩꯨ ꯀꯣꯂꯨ ꯀꯅ ꯑꯗꯨꯃꯥꯏꯅꯖꯦ
ꯑꯥ
ꯑꯥ ꯑꯇꯣꯞꯄ ꯃꯤꯅ ꯇꯧꯔꯛꯑꯒꯁꯨ ꯑꯩꯒꯤ ꯏꯃꯨꯡꯗꯗꯤ ꯑꯗꯨꯃꯥꯏꯅ ꯇꯧꯔꯛꯇꯦꯕ꯫ ꯑꯗꯨꯅ ꯃꯤꯅꯒ ꯑꯁ ꯅꯪꯒꯤ ꯕꯥꯔꯗꯦ ꯂꯥꯛꯇꯣꯔꯦ ꯈꯣꯠꯇꯣꯔꯦ ꯍꯥꯏꯕꯁꯤ ꯇꯁꯦꯡꯅ ꯍꯥꯏꯕꯗ ꯑꯩꯁꯦ ꯀꯩꯅꯣꯝꯃ ꯍꯔꯥꯎꯕ ꯐꯥꯎꯗꯦꯕ꯫ ꯇꯁꯦꯡꯅ ꯍꯥꯏꯕꯗꯥꯀꯣ꯫
ꯎꯝ
ꯑꯗꯨꯃꯥꯏꯅ ꯑꯗꯨꯒ ꯄꯨꯟꯁꯤꯗꯁꯨ ꯑꯩ ꯀꯦꯛ ꯀꯛꯇ꯭ꯔꯤ ꯑꯩ ꯑꯩꯒꯤ ꯕꯥꯔꯗꯦꯒꯤ ꯀꯦꯛꯁꯨ, ꯀꯛꯇꯔꯤ ꯑꯗꯨꯁꯨ ꯀꯛꯁꯨ ꯀꯛꯅꯤꯡꯗꯦ ꯍꯥꯏꯕꯗꯤ ꯏꯁꯥꯗ ꯑꯗꯨꯝ, ꯍꯦꯕꯤꯠ ꯑꯃ ꯑꯣꯏꯈꯤꯕꯗꯣ ꯑꯗꯨꯅ ꯑꯩ ꯍꯧꯖꯤꯛ, ꯑꯦ ꯏꯃꯥꯟꯅꯕꯅ ꯑꯣꯏꯒꯦꯔꯥ ꯀꯩꯅꯣꯒꯤꯗ ꯅꯪꯒꯤ ꯕꯥꯔꯗꯦ ꯁꯔꯄ꯭ꯔꯥꯏꯁꯀ ꯄꯤꯔꯒ ꯕꯥꯔꯗꯦ ꯀꯦꯛꯀ ꯀꯛꯎ ꯀꯥꯟꯅ ꯍꯥꯏꯕꯁꯦ ꯑꯩꯉꯣꯟꯗꯗꯤ, ꯑꯣꯞꯄꯔꯗ ꯑꯣꯏꯅꯤꯕ ꯇꯁꯦꯡꯅ ꯍꯥꯏꯕꯗ ꯑꯩꯉꯣꯟꯗꯗꯤ ꯍꯔꯥꯎꯕ ꯐꯥꯎꯔꯣꯏꯕ ꯇꯁꯦꯡꯅ꯫ ꯑꯗꯨꯅ ꯑꯩꯗꯤ, ꯑꯗꯨꯝ ꯍꯥꯏꯕꯁꯨ ꯐꯠꯇꯦ ꯁꯤ ꯃꯤ ꯍꯥꯏꯔꯗꯤ ꯃꯥꯒꯤ ꯎꯁꯤꯠꯇ꯭ꯔꯤꯅꯤ ꯈꯣꯠꯇꯔꯤꯅꯤ ꯑꯗꯨꯃꯥꯏꯅꯗ ꯈꯟꯕꯁꯨ ꯌꯥꯏꯕ꯫
ꯑꯦ, ꯈꯜꯂꯣꯏ ꯈꯜꯂꯣꯏ ꯑꯗꯨꯝꯕꯗꯤ ꯑꯗꯨꯝꯕꯗꯤ ꯀꯦꯝ ꯂꯩꯇꯦ꯫ ꯑꯗꯨ ꯑꯗꯨꯕꯨ ꯍꯥꯏꯗꯤ, ꯑ ꯁꯤꯒꯨꯝꯕꯒꯤ ꯁꯦꯂꯦꯕ꯭ꯔꯦꯁꯟ ꯇꯧꯔꯤꯁꯦ ꯑꯇꯩ ꯑꯝꯇ ꯅꯠꯇꯦꯕ, ꯍꯥꯏꯗꯤ ꯑꯩꯈꯣꯏꯁꯦ, ꯁꯦꯡꯅ ꯍꯥꯏꯔꯀꯥꯟꯗ ꯑꯩꯈꯣꯏꯁꯦ ꯃꯤꯑꯣꯏꯕ ꯑꯃ ꯑꯣꯏꯅ ꯑꯩꯈꯣꯏꯒꯤ ꯃꯥꯂꯦꯝꯁꯤꯗ ꯈꯣꯡꯗꯥ ꯍꯜꯂꯛꯄꯒꯤ ꯍꯥꯏꯇꯥꯔꯦꯅꯦꯀꯣ ꯑꯗꯨꯒꯤ ꯅꯨꯡꯉꯥꯏꯕ ꯍꯣꯡꯗꯣꯛꯄꯅꯦꯕ ꯁꯤꯁꯦ ꯍꯥꯏꯕꯗꯤ ꯂꯩꯗꯅ ꯑꯩꯈꯣꯏꯁꯦ ꯑꯥ ꯍꯨꯏ ꯑꯣꯏꯅ ꯄꯣꯛꯑꯝꯕꯁꯨ ꯌꯥꯗ꯭ꯔꯣ, ꯑꯗꯒꯤ ꯑꯣꯛ ꯑꯣꯏꯅ ꯄꯣꯛꯑꯝꯕꯁꯨ ꯌꯥꯗ꯭ꯔꯣ? ꯑꯗꯨ ꯄꯣꯛꯂꯛꯇꯕꯤꯗ ꯃꯤꯑꯣꯏꯕ ꯑꯃ ꯑꯣꯏꯅ ꯄꯣꯛꯂꯛꯇ꯭ꯔꯣ ꯑꯩꯈꯣꯏꯁꯦ꯫ ꯑꯗꯨꯒꯤ ꯁꯤꯒꯤ ꯋꯥꯈꯜꯂꯣꯟꯗ ꯍꯥꯏꯇꯥꯔꯦꯅꯦꯀꯣ ꯃꯥꯂꯦꯝꯁꯤꯗ ꯑꯩꯅ, ꯑꯩꯕꯨ ꯄꯣꯛꯄꯤꯔꯛꯏ ꯄꯣꯛꯂꯛꯏꯕ ꯑꯗꯒꯤ ꯑꯩꯕꯨ ꯁꯦꯝꯕꯤꯔꯛꯏꯕ ꯁꯥꯕꯤꯔꯛꯏꯁꯦ, ꯑꯩꯁꯦ ꯎꯝ ꯃꯥꯂꯦꯝꯁꯤꯗ ꯑꯩꯅ ꯀꯔꯤꯒꯨꯝꯕ ꯈꯔ ꯇꯧꯔꯝꯃꯒꯦ ꯍꯥꯏꯕꯒꯤ ꯋꯥꯈꯜꯂꯣꯟꯗ ꯍꯥꯏꯇꯥꯔꯦꯅꯦ ꯈꯪꯕ꯭ꯔꯥ꯫
ꯎꯝ ꯎꯝ ꯎꯝ
ꯑꯗꯨꯃꯥꯏꯅꯅꯦꯕ ꯎꯝ ꯑꯩꯈꯣꯏꯅ ꯕꯥꯔꯗꯦ ꯁꯦꯂꯦꯕ꯭ꯔꯦꯁꯟ ꯇꯧꯔꯤꯁꯦ ꯑꯇꯩꯒꯤ ꯅꯠꯇꯦ ꯑꯗꯣ ꯌꯥꯝ ꯑꯗꯨꯃꯥꯏꯅꯁꯨ ꯍꯦꯟꯅꯁꯨ ꯈꯟꯖꯜꯂꯨꯅꯨ꯫ ꯈꯟꯖꯤꯜꯂꯨꯅꯨ ꯍꯥꯏꯗꯤ ꯀꯩꯒꯤꯅꯣ ꯍꯥꯏ ꯀꯥꯟꯁꯤꯗ ꯐꯠꯇꯦꯕ꯫ ꯑꯣꯚꯔ ꯊꯤꯡꯀꯤꯡ ꯇꯧꯕꯁꯦ ꯌꯥꯝ ꯐꯠꯇꯦ ꯍꯥꯏꯇꯥꯔꯦ ꯁꯦꯡꯅ ꯍꯥꯏ ꯀꯥꯟꯗ꯫
ꯎꯝ
ꯑꯗꯨꯗꯨꯅ ꯑꯩꯈꯣꯏꯅ, ꯄꯥꯁ ꯃꯌꯥꯝ ꯂꯩꯔꯝꯒꯅꯤ ꯑꯗꯨꯗꯨꯅ ꯄꯥꯁꯁꯤꯡꯗꯣ ꯑꯩꯈꯣꯏꯅ ꯈꯟꯗꯕ ꯍꯥꯏꯇꯥꯔꯦꯅꯦ ꯑꯩꯈꯣꯏꯒꯤ ꯍꯧꯖꯤꯛ ꯍꯧꯖꯤꯛ, ꯑꯣꯏꯔꯤꯕ ꯁꯤꯆꯨꯋꯦꯁꯟꯁꯤꯗ ꯑꯣꯏꯅ ꯈꯜꯂꯒ ꯐꯣꯀꯁ ꯄꯤꯔꯒ꯫
ꯍꯣꯏ ꯄ꯭ꯔꯖꯦꯟꯗ ꯄ꯭ꯔꯖꯦꯟꯗ ꯑꯣꯏꯅ ꯍꯤꯡꯕꯗꯣ
ꯑ ꯄ꯭ꯔꯖꯦꯟꯗ ꯑꯣꯏꯅ ꯍꯤꯡꯕꯁꯦ ꯁꯤꯁꯦ ꯃꯤꯑꯣꯏꯕ ꯑꯃ ꯑꯣꯏꯅ ꯍꯥꯏꯇꯥꯔꯦꯀꯣ ꯈꯣꯏ ꯇꯧꯒꯗꯕꯅꯦꯕ ꯑꯩꯒꯤ ꯄꯥꯁꯇ ꯑꯩꯒꯤ ꯅꯨꯡꯉꯥꯏꯇꯕ ꯑꯩꯉꯣꯟꯗ ꯊꯃꯣꯏ ꯁꯣꯛꯄ ꯊꯧꯗꯣꯛ ꯌꯥꯝ ꯊꯣꯛꯑꯝꯒꯕꯅꯦꯕ꯫ ꯑꯗꯣ ꯑꯩꯈꯣꯏꯅ ꯌꯦꯡ ꯇꯥꯔꯦ꯫
ꯎꯝ
ꯑꯗꯨꯗꯨꯅ ꯎꯝ ꯈꯪꯗꯦꯗ ꯀꯩꯕꯨ ꯍꯥꯏꯗꯣꯏꯅꯣ ꯑꯗꯣ ꯅꯪꯕꯨ ꯑ ꯑꯩꯈꯣꯏꯒꯤ ꯑ ꯑꯩꯈꯣꯏꯒꯤ ꯐꯦꯁꯇꯤꯚꯦꯜ ꯃꯛꯇꯤ ꯅꯠꯇꯦ ꯑꯗꯨꯕꯨ ꯑꯩꯈꯣꯏꯁꯨ ꯑꯗꯨꯝ ꯏꯟꯖꯣꯏ ꯇꯧꯕꯗꯤ ꯌꯥꯎꯔꯦ ꯑꯗꯨ ꯀꯥꯡ ꯑꯅ ꯐꯦꯁꯇꯤꯚꯦꯜ ꯑꯃ ꯂꯩꯔꯤꯁꯦ ꯅꯪꯕꯣ ꯌꯥꯎꯔꯕꯣ
ꯀꯥꯡ ꯍꯥꯏꯖꯦ ꯌꯥꯎꯗ꯭ꯔꯤꯗ ꯑꯗꯨ ꯃꯣꯏ ꯀꯩꯅꯣꯒꯤ ꯀꯥꯡ ꯃꯣꯏ ꯕꯥꯃꯣꯟ ꯍꯣꯏꯅꯒ ꯀꯩꯅꯣꯒ ꯄꯤꯗꯥꯏꯅꯦ ꯈꯤꯆꯔꯤ ꯍꯥꯏꯕ꯭ꯔꯥ ꯀꯩꯅꯣ ꯈꯦꯆꯔꯤ ꯈꯦꯆ꯭ꯔꯤ ꯍꯥꯏꯕ꯭ꯔꯥ
ꯑꯥ ꯑꯥ ꯄꯤ ꯄꯤ ꯄꯤ ꯑꯗꯣ ꯑꯣ ꯍꯥꯎꯕꯅꯦ ꯍꯥꯎꯕ
ꯂꯥ ꯂꯥ ꯆꯥꯔꯦ ꯆꯥꯔꯦ ꯑꯩꯈꯣꯏ
ꯎꯝ
ꯍꯣꯏ ꯕꯦꯁꯂꯔꯗ ꯇꯝꯃꯤꯀꯥꯟꯗ ꯏꯃꯥꯟꯅꯕ ꯍꯣꯏꯅ ꯂꯥꯗꯒꯤ ꯀ ꯂꯥꯗꯒꯤ ꯍꯥꯞꯄꯒ ꯄꯣꯔꯛꯑꯦ
ꯑꯣ
ꯑꯦꯛꯗ ꯑꯗꯨꯗ ꯍꯥꯎꯕꯁꯦ ꯑꯩꯅ ꯄꯨꯟꯁꯤꯒꯤ ꯑꯗꯨꯃꯥꯏꯅ ꯈꯤꯆ꯭ꯔꯤ ꯆꯥꯗꯦ ꯇꯧꯕꯨꯗꯤ ꯑꯈꯣ ꯑꯩꯈꯣꯏ ꯃꯥꯅ ꯊꯣꯡꯕꯅ ꯍꯥꯎꯕ ꯍꯦꯜꯂꯤꯀꯣ ꯑꯗꯨ ꯑꯣꯏꯔꯒꯁꯨ ꯍꯥꯎꯋꯦ ꯍꯥꯎꯋꯦ ꯃꯣꯏ
ꯍꯥꯏꯗꯤ ꯀꯩꯅꯣꯅꯦꯕ ꯎꯝ ꯍꯧꯖꯤꯛꯀꯤ ꯀꯥꯡꯖꯦ ꯀꯥꯡꯁꯤꯗꯗꯤ ꯑꯩꯈꯣꯏꯁꯦ ꯀꯣꯏꯕ ꯆꯠꯇꯅ ꯑꯗꯩ ꯀꯤꯍꯣꯝ ꯆꯥꯕ ꯆꯠꯇꯅ ꯌꯥꯝ ꯇꯧꯋꯦꯕꯀꯣ
ꯎꯝ ꯎꯝ
ꯑꯗꯣ ꯐꯦꯁꯇꯤꯚꯦꯜꯕꯨꯗꯤ ꯑꯩꯈꯣꯏꯒꯤꯗꯤ ꯅꯠꯇꯦ ꯑꯩꯈꯣꯏꯒꯤ ꯕ꯭ꯔꯥꯃꯟ ꯕ꯭ꯔꯥꯍꯃꯟ ꯍꯥꯏꯗꯤ ꯕꯥꯃꯣꯟ ꯕꯥꯃꯣꯟ ꯍꯥꯏꯁꯦ ꯑꯩꯈꯣꯏꯅ ꯑꯁꯤꯒꯤ ꯃꯣꯏꯒꯤ ꯐꯦꯁꯇꯤꯚꯦꯜ